ꯑ ꯀꯩꯅꯣ ꯌꯥꯝ ꯅꯣꯛ ꯑꯃꯗꯨꯗ ꯑꯩꯗꯤ ꯀꯔꯤ ꯇꯧꯔꯣꯏꯅꯣ ꯁꯤꯅꯦꯗ
ꯅꯪ ꯏꯅꯦ ꯃꯔꯔ ꯑꯣꯏꯔ ꯍꯥꯏꯗꯣ
ꯍꯥꯥ
ꯑꯦ ꯔꯍꯤ ꯑꯃꯥ ꯂꯩꯒꯦ
ꯏꯁ ꯑꯗꯨꯅ ꯅꯣꯛꯏꯕ
ꯑꯗꯨꯒ ꯑꯗꯨꯒ ꯑꯩꯗꯣ ꯑꯃꯨꯛ ꯅꯝꯕꯔ ꯑꯃ ꯊꯝꯗꯕ ꯃꯥꯜꯂꯦꯕ ꯑꯁ ꯀꯩꯒꯤꯦꯔꯥ ꯑꯩꯗ ꯃꯁꯤꯡꯗꯨꯣ ꯊꯤꯔꯒ ꯅꯥꯏꯟ ꯈꯛꯇ ꯑꯣꯏꯕ ꯑꯗꯨꯒꯤ ꯑꯁ ꯂꯣꯏꯔꯦ ꯁꯤꯗꯤ ꯀꯩ ꯋꯥꯠ ꯍꯒꯦꯔ ꯑꯃꯨꯛ ꯌꯦꯡꯔꯒ ꯖꯤꯔꯣ ꯋꯥ
ꯎꯝ
ꯍꯥꯏꯗꯤ ꯀꯩꯗꯧꯔꯔꯕꯖꯥꯅ ꯁꯤ ꯅꯪ ꯅꯣꯛꯧꯕꯗꯨꯗ
ꯂꯣꯏꯔꯦ ꯅꯪꯒꯤ ꯅꯝꯕꯔꯁꯤꯗꯤ ꯀꯝꯄꯅꯤꯅ ꯅꯪꯕꯨ ꯌꯥꯝ ꯅꯨꯡꯁꯤꯕ ꯃꯥꯜꯂꯦ ꯅꯪꯒꯤ ꯁꯦꯝ ꯁꯦꯝꯃꯀꯥꯟꯗ
ꯍꯣꯏ ꯑꯗꯣ ꯑꯃꯨꯛ ꯑꯃꯔꯣꯝꯗ ꯑꯃꯨꯛ ꯅꯨꯡꯉꯥꯏꯇꯕꯅꯦ ꯀꯩꯅꯣ ꯂꯥꯏꯃꯟꯗꯅ ꯂꯥꯏꯃꯟꯗꯅꯀꯣ
ꯀꯥꯎꯊꯣꯛꯀꯅꯤ ꯍꯥꯏꯕꯗꯨꯔ ꯀꯥꯎꯊꯣꯛꯀꯅꯤ ꯍꯥꯏꯕꯗ
ꯅꯨꯡꯉꯥꯏꯅ ꯅꯨꯡꯉꯥꯏꯇꯕ ꯃꯐꯝ ꯑꯃ ꯂꯩ ꯑꯗꯨꯅꯤꯅꯦ ꯑꯩ ꯀꯥꯎꯔꯦꯅꯦ ꯀꯃꯥꯏꯅ ꯑꯗꯨꯣ ꯅꯥꯟ ꯑꯃ ꯊꯦꯡꯅꯕꯅꯤꯅꯦ ꯅꯨꯃꯤꯠ ꯅꯪꯁꯦ ꯂꯥꯏꯃꯟꯗꯅ ꯇꯧꯔꯒ
ꯑꯣ ꯑꯩꯗꯤ ꯃꯔꯛ ꯃꯔꯛꯇ ꯑꯩꯒꯤ ꯅꯝꯕꯔ ꯐꯥꯎ ꯑꯩꯗꯤ ꯀꯥꯎ ꯀꯥꯎꯋꯦ
ꯑꯁ ꯅꯝꯕꯔꯗꯤ ꯌꯥꯝ ꯐꯥꯌꯦꯗ
ꯑ ꯑꯩꯒꯤ ꯅꯝꯕꯔꯁꯦ
ꯑꯩꯒꯤ ꯑꯅꯤ ꯐꯥꯏ ꯑꯩꯒꯤ ꯑꯅꯤ ꯐꯥꯏꯌꯦ ꯏꯃꯥꯒꯤ ꯏꯄꯥꯒꯤ ꯏꯆꯦꯒꯤ ꯑꯃ ꯑꯗꯨꯒ ꯑꯗꯨ ꯐꯥꯏ ꯑꯇꯩꯗꯤ ꯍꯥꯏꯔꯣꯏꯒ
ꯈꯪꯉꯦ ꯈꯪꯉꯦ
ꯎꯝ ꯅꯠꯇꯦ ꯑꯗꯣ ꯍꯧꯖꯤꯛꯀꯤ ꯅꯠꯇꯦꯕ ꯑꯗꯨꯝ ꯐꯥꯔ ꯂꯩꯕꯩ ꯑꯗꯨꯝ ꯐꯥꯔꯒ ꯂꯩꯕꯩꯀꯣ
ꯑꯩꯗꯤ ꯑꯩꯒꯤ ꯅꯝꯕꯔ ꯑꯐꯕ ꯃꯔꯛ ꯃꯔꯥꯡꯗꯒꯤ ꯀꯥꯎꯔꯛꯄꯅꯦꯕ ꯃꯣꯏꯁꯦ ꯃꯤ ꯈꯔꯅ ꯃꯤ ꯑꯗꯨꯝ ꯅꯪꯒꯤ ꯅꯝꯕꯔ ꯍꯥꯏꯔꯛꯑꯣ ꯍꯥꯏꯔꯗꯤ ꯑꯩ ꯑꯩꯗꯣ ꯑꯃꯨꯛ ꯃꯌꯥꯏꯗ ꯀꯟꯐ꯭ꯌꯨꯁ ꯇꯕꯗꯣ ꯑꯗꯨꯒꯤ ꯑꯪ ꯉꯥꯏꯈꯣ ꯑꯩ ꯐꯣꯟꯗ ꯌꯦꯡꯈꯤꯒꯦ ꯍꯥꯏꯅ ꯑꯗꯨꯝ ꯌꯦꯡꯉꯒ ꯑꯃꯨꯛ ꯍꯥꯏꯔꯛꯄꯅꯦ ꯑꯁꯦꯡꯕ ꯑꯩꯁꯦ ꯑꯗꯨꯃꯥꯏꯅ ꯇꯧꯕꯁꯦ ꯃꯔꯤ ꯃꯉꯥꯔꯛꯇꯗꯤꯤ ꯑꯣꯏꯔꯦ ꯑꯩ ꯇꯧꯈꯤꯕ
ꯅꯪꯅ ꯐꯣꯟ ꯃꯥꯡꯉꯗꯤ ꯁꯣꯏꯔꯦꯅꯦ ꯑꯗꯨꯗꯤ ꯊꯤꯕꯁꯨ ꯐꯪꯉꯣꯏꯗꯕ ꯍꯥꯏ ꯈꯨꯗꯛ ꯈꯨꯗꯛꯇ ꯃꯥꯡꯕꯁꯤꯡꯗꯣ ꯃꯤꯉꯣꯟꯗ
ꯑꯗꯨ ꯑꯣꯏꯔꯗꯤꯀꯣ ꯑꯩ ꯀꯟꯐ꯭ꯌꯨꯁ ꯆꯠꯂꯦ ꯑꯩꯒꯤ ꯅꯝꯕꯔ ꯍꯣ ꯑꯩ ꯀꯟꯐ꯭ꯌꯨꯖ ꯇꯕꯅꯦ ꯑꯗꯣ ꯑꯁ ꯈꯪꯗ꯭ꯔꯦ ꯀꯣꯛꯁꯦ ꯅꯨꯡꯉꯥꯏꯇ꯭ꯔꯦ ꯑꯗꯨꯝ ꯑꯍꯥꯟꯕ ꯑꯣꯏꯔꯛꯄꯅꯤꯅ
ꯏꯁ ꯑꯩꯒꯤ ꯐꯣꯟꯗꯣ ꯉꯥꯏꯍꯥꯛ ꯃꯔꯛꯇ ꯐꯣꯟ ꯇꯧꯒꯦ ꯇꯧꯔꯒ ꯃꯤꯒꯤ ꯐꯣꯟꯗꯣ ꯋꯥꯏꯔꯒ ꯅꯝꯕꯔ ꯏꯕꯗꯣ ꯈꯪꯉꯣꯏꯗ
ꯑꯗꯨꯅꯦ ꯑꯗꯨ ꯑꯣꯏꯅ ꯃꯣꯏꯕꯨ ꯑꯩꯒꯤ ꯅꯝꯕꯔ ꯌ ꯈꯪꯗꯅꯤ ꯅꯪ ꯈꯪꯕ꯭ꯔꯥ ꯍꯥꯏꯅ ꯍ꯭ꯔꯠꯇꯅꯤ
ꯑꯗꯤ ꯀꯩꯅꯣꯅꯤꯗꯤ ꯍꯥꯟꯅꯒꯤ ꯅꯝꯕꯔ ꯆꯤꯟꯐꯥ ꯄꯨꯕꯩꯒ ꯍꯧꯖꯤꯛꯐꯥꯎ ꯀꯥꯎꯗꯕꯤ ꯂꯩꯔꯤꯅꯤꯅꯦꯗ
ꯑꯩ ꯑꯩ ꯀꯅꯥꯒꯤꯁꯦ ꯅꯝꯕꯔ ꯑꯩ ꯚ ꯍꯥꯏꯠ ꯇꯧꯕ ꯉꯝꯗ꯭ꯔꯦ ꯍꯧꯖꯤꯛ
ꯑꯩ ꯐꯣꯟꯗꯒꯤꯗꯤ ꯂꯩꯇ꯭ꯔꯦꯕ
ꯑꯥ
ꯑꯗꯨ ꯑꯣꯏꯔꯁꯨ ꯍꯥꯏꯕꯗꯤ ꯏꯌꯥꯔꯇꯦꯜ ꯖꯤꯑꯣ ꯍꯥꯏꯕꯗꯤ ꯍꯥꯏꯐꯦꯠ ꯍꯥꯟꯅꯒꯤ ꯒꯤ ꯐꯥꯔꯁ ꯐꯥꯏꯜ ꯀꯣ ꯑꯌꯥꯝꯕ ꯃꯅꯕꯨꯁꯨ ꯌꯥꯎꯋꯦꯗꯅ ꯍꯣꯏ ꯑꯦ ꯅꯥꯏꯟ ꯑꯦꯠ ꯁꯤꯛꯁ ꯇꯨ ꯁꯚꯦꯟ ꯍꯥꯏꯔꯒ ꯍꯧꯖꯤꯛꯀꯤ ꯇꯣꯉꯥꯟ ꯇꯣꯉꯥꯟꯕ ꯃꯤꯒꯤꯗ ꯂꯥꯁꯀꯤ ꯗꯤꯖꯤꯠꯇ ꯈꯦꯠꯅꯕꯒꯨꯝꯕ ꯂꯩꯗꯅ
ꯑꯥ
ꯑꯗꯨꯒꯨꯝꯕꯗ ꯍꯥꯏꯐꯦꯠ ꯅꯝꯕꯔꯗꯣ ꯇꯥꯏꯞ ꯇꯧꯔꯛꯑꯣꯗꯤ ꯑꯗꯨꯝ ꯅꯤꯡꯁꯤꯡꯉꯛꯄꯅꯦꯕ
ꯑꯁ ꯅꯪꯒꯤ ꯃꯦꯋꯥꯔꯤꯁꯤ ꯌꯥꯝ ꯐꯕ ꯃꯥꯜꯂꯦ ꯑꯗꯨꯗꯤ ꯅꯤꯡꯁꯤꯡꯕꯒꯤ ꯀꯩꯅꯣ ꯎꯝ
ꯍꯪꯗꯦꯗ
ꯑꯥꯏ ꯀꯌꯨ ꯌꯥꯝ ꯋꯥꯡꯅ ꯃꯥꯜꯂꯦ
ꯈꯟꯗ ꯑꯗꯨ ꯏ
ꯑꯩꯗꯤ ꯀꯥꯎꯒꯜꯂꯦ
ꯀꯩꯅꯣꯒꯗꯤ ꯈꯔ ꯂꯧꯔꯛꯑꯦ ꯀꯨꯏꯁꯀꯦꯡꯒꯨꯝꯕꯗꯤ
ꯑꯗꯨꯒꯤꯅꯦꯕ ꯍꯩꯔꯝꯒꯅꯤ
ꯀꯦꯩꯅꯣ ꯐꯥꯎ ꯌꯥꯎꯔꯝꯃꯦꯕ ꯁ꯭ꯇꯦꯠ ꯂꯦꯕꯦꯜ ꯐꯥꯎ
ꯑꯁ ꯑꯗꯨꯒꯤꯅꯦ ꯅꯪꯁꯦ ꯑꯗꯨꯅꯦ ꯑꯗꯨꯅꯦ ꯑꯩꯅ ꯍꯥꯏ ꯅꯠꯇ꯭ꯔꯣ ꯅꯪꯒꯤ ꯑꯀꯌꯁꯦ ꯋꯥꯡꯕꯒꯤꯅꯤ ꯍꯥꯏꯅ ꯑꯦ
ꯍꯧꯖꯤꯛꯄꯨꯗꯤ ꯈꯪꯗ꯭ꯔꯦꯗ ꯁ꯭ꯀꯨꯜ ꯀꯥꯔꯤꯉꯩꯒꯤꯅꯦꯗ ꯍꯥꯏꯕꯗꯤ ꯁ꯭ꯀꯨꯜꯗ ꯁ꯭ꯀꯨꯜ ꯁ꯭ꯀꯨꯜꯗ ꯆꯠꯄ ꯌꯥꯎꯋꯦꯗꯅ
ꯑꯥ ꯑꯁ ꯑꯩꯗꯤ ꯑꯗꯨꯃꯥꯏꯅꯗ ꯑꯩꯗꯤ ꯌꯥꯎꯕꯤꯗ꯭ꯔꯦ
ꯏꯁ ꯍꯥꯏ ꯑꯗꯨꯝ ꯂꯥꯏꯟ ꯏꯁꯥꯒꯤ ꯂꯥꯏꯟ ꯂꯥꯏꯟ ꯍꯩꯕ ꯂꯩꯕꯅꯦꯗ
ꯑꯁ ꯌꯥꯗ꯭ꯔꯦ ꯀꯣꯛꯁꯦ ꯆꯤꯟꯐꯥ ꯐꯨꯅꯤꯉꯥꯏ ꯃꯦꯃꯣꯔꯤꯁꯦ ꯌꯥꯗ꯭ꯔꯦ ꯑꯗꯨꯝ ꯃꯤ ꯐꯥꯎ ꯀꯥꯎꯊꯣꯛꯄ ꯌꯥꯎꯕꯅꯦ ꯍꯥꯏꯗꯤ ꯀꯨꯏꯅ ꯎꯗ꯭ꯔꯗꯤ ꯀꯅꯥꯔꯥꯎ ꯑꯃꯛ ꯍꯥꯡꯅꯣꯏꯅꯦ ꯑꯩꯁꯦ
ꯎꯝ ꯏꯁ ꯄꯨꯔꯥ ꯍꯟꯅꯨꯕꯒꯤꯩꯇꯞꯇ ꯇꯧꯔꯦꯍꯦ
ꯑꯁꯦꯡꯕ ꯌꯥꯗ꯭ꯔꯦꯕ ꯀꯣꯛꯁꯤ ꯌꯥꯗ꯭ꯔꯦ
ꯑꯣ ꯁꯤꯁꯤ ꯑꯣꯏꯅ ꯑꯣ ꯑꯣꯒ ꯍꯥꯏꯁꯤꯂꯦ ꯁꯤꯗꯤ ꯌꯥꯝ ꯌꯥꯝ ꯊꯥꯖꯕꯗꯨꯅꯣ
ꯌꯥꯝꯅ ꯀꯩ ꯍꯥꯏꯔꯦ ꯁꯔꯄ꯭ꯔꯥꯏꯁ ꯑꯣꯏꯕꯒꯤ ꯑꯣ
ꯑ ꯑꯗꯨꯝ ꯀꯥꯎꯒꯟꯕ ꯂꯩꯕꯅꯤꯗ ꯍꯥꯏꯕꯗꯤ ꯉꯍꯥꯛ ꯅꯤꯡꯁꯤꯡꯉꯗꯤ ꯑꯃꯨꯛ ꯅꯤꯡꯁꯤꯡꯉꯕꯀꯣ ꯐꯖꯅ
ꯑꯣ
ꯑꯗꯨꯣ ꯗꯥꯏꯔꯦꯛ ꯃꯤꯅ ꯍꯥꯏꯔꯛꯑꯀꯥꯟꯗꯗꯤ ꯈꯪꯗꯕ ꯂꯩꯕꯅꯦ
ꯑꯩꯁꯦ ꯀꯥꯎꯒꯜꯂꯦꯕ ꯑꯗꯨꯒꯤ ꯃꯤ ꯈꯔ ꯈꯔꯅꯀꯣ ꯑꯁ ꯅꯪꯁꯦ ꯀꯩ ꯍꯥꯏꯗꯣꯏꯔꯥ ꯎꯝ ꯑ ꯌꯥꯝꯅ ꯑꯦꯇꯦꯟꯁꯟ ꯄꯤꯗꯕꯤ ꯌꯥꯝꯅ ꯀꯩ ꯍꯥꯏꯗꯔ ꯎꯝ
ꯀ ꯑꯦ ꯍꯥꯏꯗꯣꯏꯩꯅꯣ ꯅꯤꯡꯁꯤꯡꯗꯦ ꯈꯪꯗ꯭ꯔꯦ ꯍꯥꯏꯔꯗꯤ ꯑ ꯐꯦꯟꯗꯦꯠ ꯑꯣꯏꯕ ꯀꯩ ꯂꯩꯅ ꯃꯤ ꯈꯔꯗꯤ
ꯍꯣꯏ ꯅꯨꯡꯉꯥꯏꯇꯕꯒꯤ ꯁꯥꯎ꯭ꯔꯒꯤ ꯇꯧꯕꯗꯣ ꯅꯪꯒꯤꯆꯦ ꯑꯃꯇ ꯈꯪꯗꯦꯗ ꯇꯧꯔꯒ ꯂꯩꯗꯅ
ꯀꯃꯥꯏꯅ ꯅꯤꯡꯁꯤꯡꯗꯕꯅꯣ ꯍꯥꯏꯕꯒꯤ ꯋꯥꯈꯜꯁꯨ ꯂꯥꯛꯌꯦ ꯄꯝꯃꯤ ꯈ꯭ꯔꯗꯤ ꯑꯩꯗꯤ ꯀꯥꯎ ꯎꯒꯤꯅꯦꯕ ꯑꯁꯦꯡꯕ ꯀꯥꯎꯕꯒꯤꯅꯤꯕ ꯃꯣꯏꯅ ꯋꯥꯈꯜꯗꯗꯤ ꯑꯁ ꯑꯗꯨꯃꯥꯏꯅ ꯐꯥꯎ ꯅꯤꯡꯁꯤꯡꯕꯤꯗꯣꯏꯅꯦ ꯐꯖ ꯍꯥꯏꯕꯗꯤ ꯀꯥꯎ ꯊꯨꯅ ꯀꯩ ꯍꯥꯏꯇꯥꯔꯦ ꯀꯥꯎꯕꯤꯕꯗꯣ ꯑꯗꯨꯃꯥꯏꯅ ꯈꯟꯕꯁꯨ ꯌꯥ ꯂꯩꯔꯤꯕꯕ ꯃꯤ ꯈꯔ
ꯑꯗꯨꯐꯥꯎ ꯀꯥꯎꯕ ꯅꯪꯖꯤꯗꯤ ꯇꯧꯔꯒ ꯂꯩꯗꯅ ꯈꯔ
ꯎꯝ ꯀꯔꯤ ꯎꯄꯥꯏ ꯂꯩ ꯀꯥꯎ ꯄꯤꯕꯕꯨ ꯑꯩꯅꯔꯣ
ꯅꯪꯅ ꯅꯠꯇꯦ ꯅꯪꯅ ꯅꯠꯇꯦ ꯑꯥ
ꯑꯩ
ꯆꯥꯛꯇꯤ ꯇꯣꯛꯑꯕꯣ
ꯆꯥꯛꯁꯦ ꯇꯣꯛꯑꯦ ꯆꯆꯠ ꯇꯣꯛꯑꯦ ꯑꯁ ꯆꯥꯅꯤꯡꯗꯕꯒꯤ ꯅꯝꯐꯨ ꯆꯥꯕꯤꯈ꯭ꯔꯦ
ꯎꯝ ꯌꯥꯝꯅꯕꯨ ꯐꯔꯦꯗ ꯋꯦ ꯂꯣꯁ ꯋꯤꯜ ꯋꯦꯠ ꯂꯣꯁ ꯇꯧꯅꯤꯡꯉꯥꯏ
ꯏꯁ ꯋꯦꯠ ꯂꯣꯁ ꯍꯥꯏꯔꯒ ꯑꯁ ꯅꯣꯛꯅꯤꯡꯉꯦ ꯀꯥꯏꯗꯒꯤ ꯋꯦꯠ ꯂꯣꯁꯅꯣ ꯍꯦꯟꯅ ꯅꯣꯏꯔꯒ ꯂꯩꯕꯕꯨ
ꯑꯇꯟꯗꯦ ꯅꯪ ꯑꯩꯈꯣꯏ ꯂꯣꯁ ꯇꯧꯒꯅꯤ ꯍꯥꯏꯕ ꯅꯠꯇ꯭ꯔꯣ
ꯂꯣꯁ ꯇꯧꯅꯤꯡꯉꯥꯏ ꯃꯥꯂꯦ ꯍꯣꯏ ꯍꯟꯇꯛꯗꯤ ꯐꯖꯅ ꯊꯕꯛ ꯁꯨ ꯇꯧꯒꯦ ꯆꯠꯂꯒ ꯇꯧꯒꯦ
ꯍꯣꯏ ꯂꯧ ꯀꯦꯖꯤ ꯑꯍꯨꯝꯒꯨꯝꯕꯔꯥ ꯍꯦꯟꯒꯠꯂꯦ ꯍꯥꯏꯗꯥꯏꯅꯦ
ꯑꯗꯨꯅꯦ ꯑꯁ ꯅꯨꯡꯉꯥꯏꯇꯦ
ꯑꯗꯨꯝ ꯐꯔꯛꯀꯅꯤꯗ ꯌꯨꯝꯗ ꯈꯔ ꯈꯔ ꯆꯣꯡꯉꯒ ꯍꯨꯃꯥꯡꯕꯨ ꯊꯣꯛꯑꯕ ꯑꯗꯨꯝ ꯐꯔꯕꯅꯤ
ꯆꯥꯎꯅꯤꯡꯉꯥꯏ ꯃꯐꯝ ꯂꯩꯇꯕꯒꯤꯅꯤꯅꯦ ꯀꯩꯅꯣ
ꯎꯝ
ꯋꯥꯛꯀꯤꯡ ꯆꯠꯅꯤꯡꯉꯥꯏꯁꯨ ꯃꯇꯝ ꯂꯩꯇ꯭ꯔꯦ
ꯑꯣ ꯋꯥꯛꯀꯤꯡ ꯆꯠꯄꯁꯦ ꯅꯨꯡꯉꯥꯏꯕꯅꯦꯗ ꯑꯩꯗꯤ ꯁꯦꯅꯔꯤꯒꯥ ꯍꯨꯃꯥꯡ ꯊꯣꯛꯑꯒ ꯂꯩꯕꯗꯣ
ꯎꯝ
ꯑꯗꯨ ꯌꯥꯝ ꯅꯨꯡꯉꯥꯏꯑꯕ ꯑꯗꯨ ꯍꯨꯃꯥꯡ ꯊꯣꯛꯄ ꯍꯥꯏꯁꯦ ꯑꯩ ꯍꯧꯖꯤꯛꯀꯤ ꯀꯩꯅꯣꯝꯃ ꯇꯧꯋꯦꯅꯦ ꯍꯥꯏꯕꯗꯤ ꯋꯥꯛꯀꯤꯡ ꯆꯠꯀꯅꯤ ꯍꯥꯏꯕꯒꯤ ꯍꯥꯄꯦꯟꯒ ꯁꯦꯠꯂꯒ ꯏꯁꯄꯣꯔ꯭ꯠꯁꯀꯤ ꯀꯩꯅꯣꯒꯨꯟ ꯀꯦꯠꯂꯒ ꯑꯗꯨ ꯇꯧꯔꯗꯤ ꯍꯨꯃꯥꯡꯗꯣ ꯊꯣꯛꯑꯁꯨ ꯀꯝꯐꯣꯔꯇꯦꯕꯜꯗꯣ ꯑꯣꯏꯌꯦꯕ
ꯎꯝ
ꯑꯗꯨ ꯅꯠꯇꯕꯤꯗ ꯍꯥꯏꯕꯗꯤ ꯊꯕꯛ ꯑꯃ ꯆꯠꯊꯣꯛꯀꯗꯕꯅꯤ ꯍꯥꯏꯔꯗꯤ ꯗ꯭ꯔꯦꯁꯇꯨ ꯁꯠ ꯁꯦꯠꯂꯗꯤ ꯍꯨꯃꯥꯡ ꯈꯤꯇꯪ ꯊꯣꯛꯑꯁꯨꯀꯣ ꯀꯝꯐꯣꯔꯇꯦꯕꯜ ꯑꯣꯏꯗꯕ ꯀꯩꯅꯣꯝꯃ ꯇꯧꯋꯦꯅꯦ
ꯑꯥ ꯍꯣꯏ ꯑꯗꯨꯕꯥꯥꯏꯅꯤ ꯇꯧꯋꯦ
ꯋꯥꯈꯟꯅꯗꯤ ꯑꯣꯏꯔꯝꯃꯅꯤꯀꯣ
ꯎꯝ ꯋꯥꯈꯜꯂꯅꯤ ꯍꯥꯏꯕꯗꯤ ꯗ꯭ꯔꯦꯁꯀꯤ ꯀꯩꯅꯣ ꯗ꯭ꯔꯦꯁ ꯀꯣꯠꯁꯨ ꯌꯥꯎꯋꯤꯅ
ꯍꯣꯏ ꯉꯁꯥꯏꯒꯤ ꯋꯥꯛꯇ ꯆꯠꯀꯅꯤ ꯍꯥꯏꯕꯗꯨꯗꯤ ꯍꯨꯝ
ꯍꯨꯃꯥꯡ ꯊꯣꯛꯅꯤꯡꯉꯥꯏꯅꯤꯕ ꯑꯗꯨꯗꯤ ꯎꯝ
ꯑꯗꯨꯠ ꯑꯗꯨ ꯇꯥꯔꯁꯨ ꯀ꯭ꯌꯨꯗ ꯈꯟꯗꯦꯗꯅ ꯀꯝꯐꯣꯔꯇꯦꯕꯜ ꯑꯗꯨꯝ ꯑꯣꯏꯗꯅꯥꯀꯣ ꯑꯗꯨꯒ ꯊꯕꯛ ꯆꯠꯄꯒꯤꯗ ꯀꯩ ꯀꯩꯅꯣ ꯗ꯭ꯔꯦꯁ ꯗ꯭ꯔꯦꯁ ꯀꯣꯠꯇꯣ ꯇꯣꯡꯉꯥꯟꯕ ꯑꯣꯏꯕ
ꯅꯩ ꯅꯣꯏ ꯊꯕꯛ ꯆꯠꯄ ꯀꯥꯟꯗ ꯀꯃꯥꯏꯅ ꯗ꯭ꯔꯦꯁ ꯈꯣꯠꯁꯦ ꯀꯃꯥꯏꯅ ꯇꯧꯋꯤ ꯌꯥꯝ ꯐꯣꯔꯃꯦꯜ ꯑꯣꯏꯕ꯭ꯔꯥ ꯅꯠꯇ꯭ꯔꯒ ꯖ꯭ꯁ ꯀꯦꯖꯨꯋꯦꯜ ꯑꯣꯏꯕ꯭ꯔꯥ
ꯑꯩꯈꯣꯏꯒꯤ ꯐꯣꯔꯃꯦꯜ ꯑꯣꯏꯌꯦ
ꯑꯁ ꯐꯖꯔꯝꯒꯅꯤ ꯑꯗꯨꯗꯤ
ꯃꯆꯨꯕꯨꯗꯤ ꯈꯪꯗꯔꯤꯀꯣ
ꯎꯝ
ꯑꯗꯨꯝ ꯐꯣꯔꯃꯦꯜ ꯑꯣꯏ ꯁꯤꯠꯄꯅꯦꯕ ꯍꯥꯏꯕꯗꯤ ꯑꯥ ꯐꯨꯔꯤꯠꯇꯨꯁꯨ ꯍꯧꯖꯤꯛꯀꯤ ꯀꯦꯩꯅꯣꯗꯣ ꯂꯩꯗꯅ ꯀꯔꯤ ꯍꯥꯏꯕ ꯀꯣꯂꯔ ꯀꯣꯂꯔꯗꯤ ꯂꯩꯔꯕ ꯍꯥꯐ ꯑꯣꯏꯕꯗꯣ
ꯑꯣ ꯃꯣꯏꯅ ꯌꯨꯅꯤꯐꯣꯔꯝ ꯄꯤꯔꯛꯄ꯭ꯔꯥ
ꯍꯣꯏ ꯍꯣꯏ ꯏꯅꯤꯐꯣꯔꯝ ꯄꯔꯛꯄꯅꯤ
ꯑꯣ ꯐꯖꯔꯝꯒꯅꯤꯗ ꯌꯥꯝ ꯅꯥꯟꯅ ꯐꯖꯔꯝꯒꯅꯤ ꯃꯅꯨꯡꯗ ꯀꯩ ꯍꯥꯏꯁꯤꯔꯥ ꯏꯁꯇꯣꯔ ꯃꯅꯨꯡꯗ ꯌꯥꯝ ꯏꯪꯅ ꯇꯞꯅ ꯍꯥꯏ
ꯍ ꯌꯥꯝ ꯅꯨꯡꯉꯥꯏꯕ ꯅꯠꯇꯦꯗ ꯑꯩꯁꯦ
ꯅꯨꯡꯉꯥꯏꯔꯝꯒꯅꯤꯗ
ꯅꯨꯡꯉꯥꯏꯕ ꯋꯥꯠꯄꯅꯦꯗ
ꯑꯩꯒꯤ ꯋꯥꯈꯜꯗꯗꯤ ꯅꯨꯡꯉꯥꯏꯔꯝꯒꯗꯤ ꯍꯥꯏꯔꯛꯀꯅꯤ
ꯎꯝ ꯅꯨꯡꯉꯥꯏꯕꯁꯨ ꯌꯥꯎꯋꯦꯗ ꯑꯗꯨꯝ
ꯑꯗꯣ ꯉꯁꯤꯗꯤ ꯊꯩ꯭ꯔꯥ ꯍꯜꯂꯛꯄꯗꯣ
ꯉꯁꯤ ꯑꯩ ꯊꯦꯡꯕ ꯑꯅꯧꯕ ꯑꯃ ꯇꯥꯃꯤꯟꯅꯕ ꯑꯗꯨꯏ ꯃꯥꯗꯣ ꯀꯝꯄ꯭ꯌꯨꯇꯔꯒ ꯁꯤꯁꯇꯦꯝ ꯄꯥꯏꯕꯗꯣ ꯈꯔ ꯍꯩꯇ꯭ꯔꯕ
ꯑꯁ ꯑꯗꯣ ꯑꯗꯨ ꯍꯥꯏꯔꯒ ꯑꯩꯁꯨ ꯑꯩꯕꯨꯁꯨ ꯑꯗꯨꯃꯥꯏꯅ ꯈꯟꯂꯝꯒꯅꯤ
ꯈꯜꯂꯝꯒꯅꯤ ꯍꯥꯏꯗꯤ
ꯑꯩ ꯅꯣꯏꯁꯨ ꯍꯧꯖꯤꯛ ꯅꯪ ꯍꯥꯏꯌꯦꯅ ꯑꯅꯧꯕ ꯂꯥꯛꯄꯒꯤ ꯀꯝꯄ꯭ꯌꯨꯇꯔ ꯐꯖꯅ ꯍꯥꯏ ꯄꯥꯏꯕ ꯍꯩꯇꯕꯒꯤ ꯍꯥꯏꯕꯗꯣ ꯑꯩꯉꯣꯟꯗꯁꯨ ꯐꯥꯎꯋꯦꯕ
ꯃꯤꯉꯣꯟꯨꯁꯨ ꯍꯥꯏꯔꯝꯒꯅꯤꯕ ꯅꯪꯣꯟꯗꯗꯥ
ꯑꯩꯉꯣꯟꯗꯁꯨꯦ ꯑꯗꯨꯃꯥꯏ ꯍꯥꯏꯔꯝꯒꯅꯤ ꯍꯣꯏ
ꯑꯗꯨꯝ ꯍꯥꯏ ꯊꯕꯗꯤ ꯅꯠꯇꯦꯅꯤꯅꯦ ꯑꯅꯧꯕ ꯑꯣꯏꯕ
ꯍꯣꯏ ꯍꯣꯏ ꯑꯗꯨꯅꯦ ꯍꯩꯊꯤꯕꯗꯤ ꯅꯠꯇꯦ ꯑꯗꯨ ꯑꯣꯏꯔꯒ ꯑꯗꯨꯃꯥꯏꯅ ꯍꯥꯏꯔꯝꯒꯅꯤ ꯈꯜꯂꯝꯒꯅꯤꯕ ꯑꯗꯨꯒꯤ ꯏꯀꯥꯕ
ꯑꯩꯁ ꯑꯗꯨꯕꯨ ꯏꯀꯥꯏꯅꯦ ꯑꯩꯈꯣꯏꯖꯨ ꯍꯥꯟꯅ ꯆꯠꯄꯗꯗꯤ ꯈꯪꯗ꯭ꯔꯤꯅꯦ ꯃꯤꯅ ꯇꯝꯕꯤꯔꯤꯅꯦ ꯑꯩꯈꯣꯏꯁꯨꯃꯨꯛ ꯀꯩꯅꯣ ꯀꯥꯕꯩ ꯈꯣꯏꯒꯤ ꯑꯅꯧꯕ ꯂꯥꯛꯄꯁꯤꯡꯗ ꯇꯝꯕꯤꯔꯤꯕꯅꯦ
ꯐꯖꯅ ꯇꯝꯕꯤꯌꯨꯕ ꯍꯥꯏꯕꯗꯤ ꯑꯩꯅ ꯑꯦꯛꯁꯄꯤꯔꯤꯌꯦꯟꯁ ꯀꯩꯅꯣ ꯑꯗꯨꯝ ꯋꯈꯥꯜꯗꯣ ꯑꯩꯁꯨ
ꯑꯣ ꯑꯗꯨꯝ ꯑꯩꯁꯨ ꯈꯪꯗꯦ ꯑꯗꯨꯗꯤ ꯍꯥꯏꯗꯤ ꯍꯥꯏꯗꯦ ꯇꯥꯛꯄꯤꯌꯨ ꯍꯥꯏꯕꯁꯦ ꯑꯃ ꯂꯩꯕꯅꯦꯗ ꯃꯤꯒꯤꯅꯣ ꯀꯣ ꯇꯥꯛꯄ ꯍꯩꯇꯕ ꯃꯤ ꯂꯩꯔꯤꯕꯅꯦꯕ ꯅꯪꯁꯤꯗꯤ ꯄꯪꯉꯦꯗ ꯇꯧꯔꯒ ꯇꯥꯛꯄꯤꯕꯗ ꯉꯥꯏꯔꯤꯕꯁꯤꯕꯨ ꯂꯩꯗꯅꯀꯣ ꯃꯤ ꯈꯔ
ꯎꯝ
ꯑꯗꯨꯗ ꯅꯝꯃꯨ ꯇꯧꯔꯒ ꯑꯩꯈꯣꯏꯗꯤ ꯑꯍꯟꯕ ꯑꯣꯏꯕꯅꯤꯅ ꯈꯪꯗꯕꯩ ꯅꯝꯐꯝ ꯈꯪꯗ꯭ꯔꯦ ꯑꯁ ꯑꯗꯨꯐꯥꯎ ꯈꯪꯗꯕ ꯇꯧꯕ ꯂꯩꯗꯅ
ꯑ ꯑꯗꯨꯃꯥꯏꯅ ꯍꯥꯏꯔꯗꯤ ꯀꯥꯏꯌꯦꯕ ꯑꯁꯦꯡꯕ
ꯑꯗꯨ ꯇꯜꯂꯦꯕ ꯐꯖꯅ ꯍꯣꯏ ꯅ-ꯅꯝꯃꯒ ꯀꯩꯅꯣꯗꯨꯗ ꯅꯝꯃꯨꯁ ꯇꯔꯤꯗꯝꯝꯃꯨꯁꯤꯗ ꯆꯪꯉꯨ
ꯂꯥꯜꯂꯁꯨꯀꯣ ꯀꯩꯁꯨ ꯀꯥꯏꯗꯦ ꯇꯧ ꯑꯗꯨꯃꯥꯏꯅ ꯇꯧ ꯍꯥꯏꯕꯗꯣ ꯐꯖꯅ ꯉꯥꯡꯉꯒꯀꯣ ꯑꯗꯨꯃꯥꯏꯅ ꯇꯧꯔꯗꯤ ꯍꯣꯏ ꯈꯪꯕꯁꯨ ꯍꯦꯟꯕꯅꯤꯕ ꯑꯗꯨ ꯅꯠꯇ ꯕꯤꯗ ꯑꯁ ꯅꯪꯁꯦ ꯄꯪꯉꯤꯍꯦ ꯅꯪꯁꯦ ꯑꯗꯨꯃꯥꯏꯅ ꯇꯧꯔꯒ ꯗ ꯈꯪꯗꯕꯔ ꯑꯁꯤꯐꯥꯎ ꯈꯪꯗꯕ꯭ꯔꯥ ꯍꯥꯏꯔ ꯑꯩꯗꯤ ꯋꯥꯈꯜꯗꯣ ꯀꯩ ꯍꯥꯏꯗꯣꯏꯔꯥ ꯑꯃꯔꯣꯝꯗ ꯆꯠꯂꯅꯤ ꯑꯗꯣ ꯈꯪꯕ ꯁꯔꯨꯛꯇ ꯗꯨꯁꯨ ꯌꯥꯝ ꯀꯩ ꯍꯥꯏꯗꯣꯏꯔꯥ ꯈꯪꯅꯤꯡꯗꯕ ꯀ ꯀ ꯍꯥꯏꯗꯣꯏꯅꯣ ꯂꯩꯅ
ꯍꯣꯏ ꯍꯣꯏ ꯑꯗꯨ ꯃꯍꯨꯠꯄꯨꯗꯤ ꯏꯁ ꯌꯥꯝ ꯈꯪꯉꯛꯀꯅꯤ ꯌꯥꯝ ꯂꯥꯏꯑꯕꯅꯦꯗ ꯑꯩꯈꯣꯏꯁꯨ ꯇꯧꯔꯛꯄꯅꯦꯗ ꯍꯥꯏꯔꯒ ꯐꯥꯒꯤ ꯐꯥꯒꯤ ꯁꯥꯟꯅꯔꯒ ꯀꯣ
ꯎꯥ
ꯑꯗꯨꯒꯨꯝꯕꯗꯨꯅ ꯍꯦꯟꯅ ꯃꯤꯗꯨꯅꯦ ꯑꯗꯨꯒ ꯍꯩꯕꯁꯨ ꯊꯨꯕꯅꯦ ꯊꯕꯛ ꯇꯧꯃꯤꯟꯅꯕꯁꯨ ꯅꯨꯡꯉꯥꯏꯕꯅꯦ ꯍꯥꯏꯕꯗꯤ ꯑꯁ ꯊꯕꯛ ꯇꯧꯃꯤꯟꯅꯕ ꯍꯥꯏꯕꯁꯦ ꯏꯁꯇꯥꯐ ꯇꯧꯃꯤꯟꯅꯕ ꯃꯤꯁꯤꯡꯗꯨꯣ ꯅꯨꯡꯉꯥꯏꯔꯗꯤ ꯑꯗꯨꯝ ꯅꯨꯡꯉꯥꯏꯔꯦ ꯊꯕꯛ ꯇꯧꯃꯤꯟꯅꯕ ꯅꯨꯡꯉꯥꯏꯕ ꯍꯥꯏꯕꯁꯦ ꯑꯗꯨꯅꯤ ꯍꯧꯖꯤꯛꯀꯤ ꯊꯕꯛ ꯊꯕꯛꯇꯨꯅ ꯅꯠꯇꯦꯕ ꯍꯦꯕꯤ ꯑꯣꯏꯔꯁꯨ ꯇꯧꯃꯤꯟꯅꯕ ꯃꯁꯦꯟꯗꯨ
ꯍꯣꯏ
ꯎꯝ ꯑꯗꯨꯃꯥꯏꯅ ꯑꯣꯏꯔꯤꯕꯅꯦꯕ
ꯑꯗꯨꯅꯦ ꯅꯪꯅ ꯍꯧꯖꯤꯛ ꯍꯥꯏꯔꯛꯄ ꯀꯥꯟꯗ ꯑꯅꯧꯕ ꯑꯣꯏꯔꯨꯒꯦ ꯀꯝꯄ꯭ꯌꯨꯇꯔ ꯁꯤꯁꯇꯦꯝ ꯐꯖꯅ ꯄꯥꯏꯕ ꯍꯩꯖꯕꯒꯤꯦ ꯍꯥꯏꯕꯗꯣ ꯑꯩꯉꯣꯟꯗꯁꯨ ꯄꯨꯔꯥ ꯊꯝꯃꯣꯏ ꯇꯥꯁꯣꯏ ꯑꯩꯕꯨꯁꯨꯠꯇꯨꯉꯥꯏ ꯍꯥꯏꯔꯛꯧꯒꯅꯤ
ꯑꯗꯨꯁ ꯑꯩꯗ ꯑꯩꯅ ꯑꯃꯍꯧꯔꯒꯦꯅꯦ ꯌꯥꯝ ꯊꯨꯅ ꯍꯩꯍꯧꯔꯣ ꯍꯥꯏꯍꯧꯕꯅꯦꯕ ꯅꯪꯒꯤꯁꯨ ꯑꯣꯏꯔꯔꯣꯏꯀꯣ ꯁꯦ
ꯑꯗꯨꯅꯦ ꯍꯣꯏ ꯑꯁꯦꯡꯕ ꯑꯩꯁꯨꯦ ꯌꯥꯝ ꯊꯨꯅ ꯍꯥꯏꯅꯤꯡꯉꯦ ꯑꯗꯨꯅꯦ ꯉꯁꯥꯏꯗꯣ ꯑꯩ ꯅꯨꯄꯥ ꯑꯃ ꯑꯩꯉꯣꯟꯗ ꯇꯥꯛꯄꯤꯕ ꯅꯨꯄꯥꯗꯨꯅ
ꯑꯥ
ꯑꯁ ꯅꯪꯒꯤꯁꯦ ꯇꯥꯏꯄꯤꯡ ꯈꯔ ꯏꯁ꯭ꯂꯣ ꯑꯣꯏꯅꯦ ꯍꯥꯏꯕꯒꯤ ꯑꯁ ꯏꯀꯥꯏꯕꯗꯩ ꯇꯗ
ꯑꯁꯤ ꯀꯥꯏ ꯅꯗ
ꯎ ꯀꯝꯄꯨꯇꯔ ꯄ ꯀꯝꯄꯌꯨꯇꯔ ꯄꯥꯏꯕꯗꯤ ꯍꯩꯌꯦ ꯑꯣꯏꯔꯁꯨ ꯄꯥꯏꯄꯤꯡꯗꯣ ꯑꯩꯁꯦ ꯁ꯭ꯂꯣ ꯑꯣꯏꯦꯕ ꯍꯥꯏꯕꯗꯤ ꯐꯖꯅ ꯀꯩ ꯍꯥꯏꯗꯣꯏꯔꯥ ꯑꯗꯨꯝ ꯅꯨꯡꯇꯤꯒꯤ ꯄꯥꯏꯗꯕꯅꯤꯅꯀꯣ ꯀꯨꯏꯅ ꯄꯥꯏꯗ꯭ꯔꯗꯤ ꯑꯗꯨꯝ ꯀꯥꯎꯊꯣꯛꯑꯏꯩꯅ ꯀꯝꯄ꯭ꯌꯨꯇꯔꯁꯨ ꯁꯤꯁꯇꯦꯝ ꯄꯥꯏꯕꯁꯨ ꯑꯗꯨꯒ ꯑꯩꯁꯦ ꯃꯣꯏꯅ ꯋꯥꯔꯠꯁ ꯑꯗꯨꯝ ꯏꯟꯇꯔ ꯆꯥꯝꯃ ꯀꯥꯟꯗ ꯑꯩꯁꯦ ꯊꯕꯤꯔꯒ ꯈꯔ ꯇꯥꯄꯈꯤꯀꯣ
ꯑꯣ
ꯅꯪꯒꯤ ꯇꯥꯏꯄꯤꯡꯁꯦ ꯈꯔ ꯁ꯭ꯂꯣ ꯍꯥꯏꯔꯔꯕꯗꯨꯣ ꯏꯁ
ꯑꯗꯨꯝ ꯇꯧꯕꯅꯤꯗ ꯍꯥꯏꯕꯗꯤ ꯅꯨꯡꯇꯤꯒꯤ ꯁꯤꯖꯤꯟꯅꯕ ꯄꯣꯠ ꯑꯣꯏꯔꯗꯤ ꯑꯦꯛꯁꯄꯤꯔꯤꯦꯟꯁ ꯍꯥꯏꯕ ꯑꯃ ꯂꯩꯗꯅ ꯑꯗꯨꯝ ꯅꯨꯡꯇꯤꯒꯤ ꯄꯥꯏꯕ ꯄꯣꯠ ꯑꯣꯏꯔꯗꯤ ꯑꯗꯨꯝ ꯅꯣꯔꯦꯟ ꯂꯝꯝꯗ ꯂꯥꯛꯄꯅꯦꯕ
ꯎꯝ
ꯍꯩꯕ ꯍꯩꯇꯕꯒꯤ ꯅꯠꯇꯦꯕ ꯅꯨꯡꯇꯤꯒꯤ ꯄꯥꯏꯕ ꯍꯥꯏꯕ ꯑꯃ ꯂꯩꯑꯦꯕ
ꯑꯗꯨ ꯍꯩꯅꯤꯡꯉꯤꯗ ꯐꯖꯅ ꯍꯩꯅꯤꯡꯉꯦ ꯑꯗꯨꯒ ꯍꯥꯏꯕꯗꯤ ꯑꯁ ꯃꯥꯁꯦ ꯇꯞꯄꯦ ꯃꯥꯁꯦ ꯌꯥꯝ ꯏꯁ꯭ꯂꯣ ꯑꯣꯏꯌꯦ ꯈꯪ ꯌꯥꯝ ꯀꯩ ꯍꯥꯏꯗꯣꯏꯔꯥ ꯈꯪꯕꯗꯣ ꯌꯥꯝ ꯋꯥꯗꯦ ꯍꯥꯏꯕꯗꯣ ꯑꯗꯨꯒꯤ ꯋꯥꯈꯜꯗꯣ ꯃꯣꯏꯕꯨ ꯂꯩꯥꯏꯍꯟꯅꯤꯡꯗꯕ ꯑꯁ ꯌꯥꯝ ꯍꯩꯔꯝꯃꯤꯅꯦ ꯌꯥꯝ ꯍꯩꯔꯝꯃꯦ ꯅꯨꯃꯤꯠ ꯑꯅꯤ ꯑꯍꯨꯝꯗꯒꯤ ꯑꯁ ꯄꯨꯔꯥ ꯍꯩꯔꯝꯃꯦ ꯀ ꯍꯥꯏꯕꯗꯣ ꯑꯗꯨꯗ ꯈꯥꯅꯤꯡꯉꯥꯏ
ꯑꯗꯨ ꯌꯥꯝ ꯊꯨꯅ ꯍꯦꯜꯔꯣ ꯀꯩꯅꯣ
ꯍꯅꯤꯡ ꯉꯥꯏ ꯇꯧꯒꯦ
ꯑꯩꯩꯁꯨ ꯍꯩꯒꯅꯤꯗ ꯃꯤ ꯐꯥꯁ ꯂꯔꯅꯔꯗꯨꯕꯨ
ꯑꯩ ꯐꯖꯅ ꯏꯟꯀꯔꯦꯖ ꯇꯧꯕꯤꯅꯦ
ꯎꯝ ꯃꯤ ꯐꯥꯁ ꯂ ꯐꯥꯁ ꯂꯥꯔꯅꯥꯔ ꯌꯥꯝꯁꯥꯏ
ꯑꯁ ꯍꯨꯃꯥꯡ ꯊꯣꯛꯑꯦ
ꯅꯨꯄꯥꯒꯤꯗꯤ ꯈꯔ ꯁꯥꯔꯁꯨ ꯈꯔ ꯅꯨꯡꯉꯥꯏ ꯑꯩꯈꯣꯏꯗꯤ ꯑꯗꯨꯝ ꯂꯧꯊꯣꯛ ꯐꯨꯔꯤꯠ ꯂꯧꯊꯣꯛꯑꯁꯨ ꯌꯥꯔꯔꯦ ꯑꯩ ꯏꯚꯤꯅꯤꯡ ꯆꯦꯞꯆꯀꯅꯤ ꯍꯧꯖꯤꯛꯀꯤ ꯀꯩꯅꯣꯗꯣ ꯑꯅꯧꯕ ꯍꯥꯏꯕꯗꯣ ꯑꯃꯨꯛ ꯅꯉꯣꯟꯗ ꯇꯆ ꯇꯧꯔꯝꯗꯅ
ꯀꯥꯏꯗꯦ ꯀꯥꯏꯗꯦ ꯍꯥꯏꯔꯛꯑꯣ
ꯑꯩꯈꯣꯏꯗꯣ ꯁꯤꯅꯤꯌꯔ ꯑꯅꯧꯕꯁꯦ ꯑꯅꯤ ꯂꯥꯛꯄꯅꯦꯕ
ꯑꯣ
ꯑꯗꯨꯒ ꯑꯩꯈꯣꯏ ꯍꯥꯟꯅ ꯂꯩꯔꯝꯕꯁꯤꯡꯁꯤꯅ ꯑꯅꯤ ꯑꯣꯏꯕ ꯑꯗꯨꯒꯤ ꯃꯣꯔꯅꯤꯡꯗ ꯑꯃ ꯆꯠꯂꯅꯤ ꯑꯦꯟꯅ ꯏꯚꯤꯅꯤꯡ ꯑꯣꯏꯔꯅꯦꯕ ꯍꯥꯏꯕꯗꯤ ꯍꯥꯟꯅ ꯈꯪꯉꯝꯕ ꯐ꯭ꯔꯦꯟ ꯀꯩꯅꯣꯁꯤꯡꯁꯤꯅ ꯑꯃꯃꯝ ꯀꯩꯅꯣ ꯑꯣ ꯑꯥ ꯑꯃꯅ ꯃꯣꯔꯅꯤꯡ ꯆꯠꯂꯦ ꯑꯦꯟꯅ ꯏꯚꯅꯤꯡ ꯆꯥꯔꯦ ꯍꯥꯏꯕꯗꯤ ꯇꯝꯕꯤ ꯇꯥꯛꯄꯤꯗꯣ ꯒꯥꯏꯠ ꯇꯧꯅꯤꯉꯥꯏꯗꯨ ꯍꯟꯗꯛꯗꯒꯤ ꯑꯃꯃꯝ ꯈꯥꯏꯗꯣꯛꯅꯔꯦ ꯑꯩꯈꯣꯏꯗꯣ ꯍꯟꯗꯛꯇꯣꯔꯤꯁꯦꯕꯜ
ꯇꯝꯃꯤꯕ ꯅꯪꯒꯤ ꯀꯩꯅꯣ ꯖꯨꯅꯤꯌꯔ ꯍꯥꯏꯕꯗꯤ ꯃꯣꯏ ꯄ꯭ꯔꯦꯁꯔꯗ ꯅꯪꯅ ꯇꯝꯕꯤꯕꯗꯤ ꯐꯖꯅ ꯈꯪꯔꯝꯒꯅꯤ ꯑꯁ ꯌꯥꯝꯅ ꯏꯪꯅ ꯇꯞꯅ ꯇꯥꯛꯄꯤꯕ ꯃꯥꯜꯂꯦ
ꯑꯩꯔꯥ ꯑꯩꯁ ꯑꯩ ꯇꯥꯛꯄꯤꯕꯅꯤ ꯇꯥꯛꯄꯤꯕꯅꯤ ꯍ ꯑꯩꯗꯤ ꯌꯥꯝ ꯏꯪ ꯇꯞꯄꯅꯦꯀꯥꯏ
ꯑꯣꯏꯔꯝꯒꯅꯤ ꯍꯣꯏ ꯑꯗꯨꯒꯤ ꯅꯪꯒꯤ ꯀꯩ ꯍꯥꯏꯗ꯭ꯔꯥ ꯅꯪ ꯊꯕꯛ ꯇꯧꯃꯤꯟꯅꯕ ꯀꯩ ꯍꯥꯏꯁꯤꯟꯒꯦꯔꯥ ꯃꯣꯔꯅꯤꯡ ꯁꯤꯐꯇ ꯇꯥꯕꯗ ꯑꯗꯨꯒ ꯅꯪꯅ ꯇꯥꯛꯄꯗꯨꯒ ꯅꯪꯅ ꯍꯦꯜꯂ ꯇꯥꯛꯂꯝꯒꯅꯤ ꯅꯪ ꯅꯪꯅ ꯇꯥꯛꯄ ꯅꯨꯄꯥꯗꯨꯅ ꯀꯩ ꯍꯥꯏꯒ ꯍꯦꯟꯂꯝꯒꯅꯤ ꯍꯦꯟꯕ ꯑ ꯈꯪꯕꯗꯣ
ꯑꯣ ꯑꯗꯨ ꯑꯣꯏꯔꯁꯨ ꯐꯔꯦꯅꯦ
ꯍꯪꯉꯣꯅꯦ ꯀꯔꯝꯕꯅ ꯍꯦꯟꯒꯦ ꯍꯥꯏꯅ ꯅꯪ ꯍꯪꯉꯣ ꯑꯗꯨ ꯎꯝ ꯍꯟꯗꯛ ꯖꯣꯏꯟ ꯇꯧꯕ ꯑꯁꯦ
ꯑꯥ
ꯃꯤꯕꯣ ꯑꯅꯤꯕꯣ
ꯑꯁ
ꯍꯦꯟꯒꯦ ꯍꯪꯕꯗꯣ ꯀꯅꯥꯅ ꯍꯦꯜꯂꯦ ꯍꯥꯏꯕꯗꯣ ꯑꯗꯨ ꯅꯪꯅ ꯇꯥꯛꯄꯤꯕ ꯃꯤꯗꯨ ꯑꯣꯏꯔꯝꯃꯗꯤ ꯅꯪꯒꯤ ꯀ꯭ꯔꯦꯗꯤꯠ ꯄꯤꯕ ꯌꯥꯔꯦꯅ
ꯑꯦꯑꯦ
ꯑꯁꯦꯡꯕꯅꯦ ꯌꯦꯡꯉꯣ ꯀꯝꯄꯦꯔ ꯇꯧ
ꯍꯩꯔꯝꯒꯅꯤꯗ ꯍꯣꯏ ꯍꯣꯏ ꯇꯧꯔꯛꯀꯦ
ꯑꯗꯨꯒ ꯑꯩꯉꯣꯟꯗ ꯍꯥꯏꯔꯛꯑꯣ ꯑꯩꯅ ꯇꯥꯛꯄꯤꯕ ꯃꯤꯗꯨꯅ ꯍꯦꯜꯂꯦ ꯍꯥꯏꯅ
ꯑꯗꯨꯝ ꯑꯣꯏꯗ꯭ꯔꯁꯨ ꯍꯥꯏꯖꯤꯟꯅꯔꯒ ꯇꯧꯋꯦ ꯍꯥꯏꯔꯛꯑꯒꯦ
ꯏꯁ ꯑꯗꯨꯗꯤ ꯌꯥꯗꯦ ꯑꯁꯦꯡꯕ ꯍꯥꯏꯔꯛꯑꯣ
ꯑꯣꯀꯦ ꯑꯗꯨꯗꯤ ꯃꯊꯪ ꯍꯪꯉꯒꯦ ꯐꯖꯅ ꯇꯨ ꯊ꯭ꯔꯤ ꯇꯨ ꯊ꯭ꯔꯤ ꯗꯦꯖꯀꯨꯝꯕꯗꯤ ꯁꯨꯈꯤꯗꯅ
ꯇꯨ ꯊ꯭ꯔꯤ ꯗꯦꯖꯇꯤ ꯌꯥꯝ ꯀꯩꯅꯣ ꯑꯗꯨꯗꯤ ꯑ ꯊꯨꯃꯜꯂꯦ ꯍꯞꯇꯥ ꯑꯃ ꯄꯤꯒꯦ
ꯑꯣꯀꯦ ꯑꯣꯀꯦ ꯍꯣꯏ ꯍꯣꯏ ꯍꯣꯏ ꯌꯦꯡꯉꯛꯀꯦ ꯀꯔꯤ ꯍꯥꯏꯕ꯭ꯔꯥ ꯍꯥꯏꯕꯗꯤ ꯑꯩꯈꯣꯏꯁꯨ ꯈꯪꯉꯛꯑꯦꯕꯀꯣ ꯍꯥꯟꯅ ꯀꯩꯅꯣ ꯑꯅꯧꯕ ꯖꯣꯏꯟ ꯇꯧꯕ ꯃꯇꯝꯗ ꯁꯨꯃꯥꯏ ꯇꯧꯔꯗꯤ ꯁꯨꯃꯥꯏ ꯍꯧꯖꯤꯛꯀꯤ ꯍꯥꯟꯅ ꯂꯩꯔꯝꯕ ꯏꯁꯇꯥꯐꯁꯤꯡꯁꯨꯅ ꯁꯨꯃꯥꯏ ꯇꯧꯕꯤꯔꯗꯤ ꯅꯨꯡꯉꯥꯏꯒꯅꯤꯗꯀꯣ ꯈꯟꯕꯩ ꯈꯪꯕꯩꯀꯣ ꯑꯩꯈꯣꯏꯁꯨ ꯃꯣꯏꯕꯨ ꯀꯝꯐꯣꯔꯇꯦꯕꯜ ꯑꯣꯏꯍꯟꯅꯤꯡꯉꯦꯕ ꯑꯩꯈꯣꯏꯗ ꯀꯝꯐꯣꯔꯇꯦꯕꯜ ꯑꯣꯏꯔꯝꯗꯕꯗꯣ ꯃꯣꯏꯗꯗꯤ ꯑꯣꯏꯍꯟꯅꯤꯡꯉꯦꯕ
ꯌꯥꯝ ꯐꯩꯅꯦ
ꯑꯗꯒꯤ ꯌꯥꯝ ꯅꯨꯡꯉꯥꯏꯔꯝꯗꯧ ꯃꯥꯜꯂꯦꯗ ꯃꯣꯏ ꯈꯜꯂꯒ
ꯍꯣꯏ
ꯑꯩꯈꯣꯏꯅ ꯑꯅꯧꯕ ꯑꯅꯧꯕ ꯆꯪꯉꯛꯄꯗ ꯑꯁ ꯁꯤ ꯇꯧꯕꯤꯔꯗꯤ ꯁꯨꯃꯥꯏꯅ ꯇꯧꯕꯤꯔꯗꯤ ꯐꯅꯤꯗ ꯍꯥꯏꯕꯒꯤ ꯋꯥꯈꯜ ꯑꯃꯗꯤ ꯊꯣꯛꯑꯦꯗꯅ
ꯎꯝ
ꯑꯗꯨꯒꯨꯝꯕꯗꯣ ꯃꯣꯏꯒꯤ ꯃꯣꯏ ꯃꯣꯏꯗ ꯁꯣꯏꯗꯅ ꯊꯣꯛꯀꯅꯤ ꯈꯜꯂꯦ ꯑꯗꯨꯒꯤ
ꯑꯗꯨꯃꯥꯏꯅ ꯇꯧꯕꯤꯔ ꯅꯪꯕꯨꯁꯨ ꯌꯥꯝꯅ ꯀꯩ ꯍꯥꯏꯇꯥꯔꯦ ꯔꯦꯁꯄꯦꯛ ꯌꯥꯝꯅ ꯄꯤꯗꯣꯏꯅꯦ
ꯀꯃꯥꯏꯅ ꯈꯪꯗꯕ ꯂꯩꯔꯁꯨ ꯑꯗꯨꯝ ꯍꯪꯉꯛꯑꯣ ꯇꯧꯔꯛꯒꯀꯣ ꯑꯗꯨꯝ ꯍꯥꯏꯕꯤꯕꯅꯦꯕ ꯁꯣꯏꯔꯁꯨ ꯑꯥ ꯑꯗꯨꯝ ꯀꯟꯐ꯭ꯌꯨꯁ ꯑꯥ
ꯈꯪꯗ꯭ꯔꯒ ꯈꯪꯕ ꯁꯥꯕꯗꯣ ꯌꯥꯗꯦꯕ
ꯑꯗꯨ ꯌꯥꯝ ꯐꯔꯛ ꯇꯥꯕꯅꯦꯕ ꯑꯗꯨꯗ ꯐꯖꯅꯁꯨ ꯈꯪꯗꯕ ꯈꯪꯗ ꯈꯪꯗꯕ ꯈꯪꯗꯦꯁꯨ ꯅꯠꯇꯕ ꯃꯌꯥꯏꯗ ꯂꯩꯕꯁꯤꯡꯁꯤꯅꯦꯕ ꯌꯥꯝ ꯐꯔꯛ ꯇꯥꯔꯦ ꯑꯥ ꯈꯪꯗ꯭ꯔꯗꯤ ꯑꯃꯠꯇ ꯈꯪꯗꯕ ꯑꯃ
ꯎꯝ
ꯈꯪꯉꯒ ꯉ ꯐꯖꯅ ꯈꯪꯕ ꯑꯃ ꯅꯠꯇꯕꯤꯗ ꯃꯌꯥꯏ ꯀꯨꯝꯕ ꯂꯩꯔꯤꯁꯤꯗꯤ ꯌꯥꯝ ꯐꯔꯛ ꯇꯥꯏꯑꯦꯕ
ꯍꯝ
ꯑꯩꯗꯤ ꯑꯗꯣ ꯑꯗꯨ ꯍꯥꯏꯔꯒ ꯑꯩꯗꯤ ꯑꯃꯨꯛ ꯃꯤꯕꯨ ꯍꯥꯏꯊꯤꯕꯗꯨ ꯇꯜꯂꯦꯕ ꯑꯃꯨ
ꯎꯝ ꯍꯜꯗ ꯄꯩ ꯈꯗꯤ ꯌꯥ
ꯑꯥ ꯑꯗꯨꯝ ꯃꯤꯉꯣꯟꯗ ꯍꯥꯏꯊꯕꯗ ꯆꯜꯂꯦꯕ ꯃꯁꯥ ꯃꯁꯥꯒꯤ ꯃꯤ ꯇꯣꯉꯥꯟ ꯇꯣꯉꯥꯜꯂꯦ ꯍꯩꯕ ꯊꯨꯕꯁꯨ ꯌꯥꯎꯋꯤꯞ ꯃꯤꯁꯦ ꯇꯞꯄ ꯍꯥꯏꯕꯁꯨ ꯑꯃ ꯂꯩꯌꯦ
ꯑꯥ
ꯑꯗꯒꯤ ꯃꯣꯏꯒꯤ
ꯑꯩꯉꯣꯟꯁꯨ ꯀꯔꯝꯃꯥꯏꯅ ꯈꯜꯂꯝꯒꯗꯕꯣꯗꯣ ꯈꯪꯅꯤꯡꯉꯦ
ꯑꯗꯨꯅ ꯈꯜꯂ ꯃꯅꯤꯗ
ꯈꯪꯦꯍꯦ
ꯑꯗꯨꯝ ꯁꯃꯥꯏꯅꯤꯡ ꯀꯌꯥꯁꯦ
ꯁꯃꯥꯏꯂꯤꯡ ꯐ꯭ꯂꯦꯁꯦꯁ ꯑꯩꯗꯤ ꯐꯥꯡꯕꯤꯔ ꯌꯥꯝ ꯁꯥꯕ ꯃꯥꯜꯂꯦ ꯑꯗꯨꯝ ꯍꯥꯏꯔꯛꯑꯦ ꯃꯤꯁꯤꯡꯅ
ꯏꯁ ꯑꯣꯏꯔꯝꯃꯣꯏꯗ
ꯑꯁ ꯃꯅꯦ
ꯋꯥꯍꯩ ꯍꯥꯏꯔꯤꯕ ꯈꯨꯗꯤꯡꯒꯤ ꯅꯨ ꯀꯗꯕꯨ ꯃꯥꯂ ꯏꯁꯃꯎ ꯇ ꯀ ꯃꯥ ꯂꯩ
ꯑꯦ ꯅꯪ ꯈꯪꯖꯕ ꯂꯩꯅꯤ
ꯑꯗꯨꯝ ꯑꯩꯅ ꯈꯟꯕꯗ ꯍꯥꯏꯕꯅꯦ
ꯍꯣꯏ ꯅꯪꯅꯗꯤ ꯑꯗꯨꯃꯥꯏꯅ ꯈꯜꯂꯝꯒꯅꯤ ꯑꯗꯨꯝ ꯃꯤ ꯑꯩꯉꯣꯟꯗ ꯈꯪꯕꯁꯤꯅꯦꯗꯤ ꯆꯥꯎꯕꯨꯣ ꯃꯥꯂꯦ ꯅꯁꯨ ꯑꯗꯨꯝ ꯍꯥꯔ
ꯏꯁ ꯏꯁ ꯂꯥꯛꯅꯕ ꯑꯣꯏꯔꯝꯃꯅꯤ
ꯑꯩꯒꯤ ꯎꯝ ꯁꯥꯟꯅꯕꯁꯨ ꯎꯠꯄꯉꯥ ꯂꯩꯕ
ꯂꯥꯛꯅꯕ ꯑꯣꯏꯔꯝꯃꯅꯤꯗ
ꯗꯦ ꯈꯪꯗꯗꯤꯁꯤꯗꯤ
ꯎꯝ
ꯂꯛꯅ ꯃꯃꯤ ꯂꯩꯗꯦ
ꯑꯗꯨꯝ ꯋꯥꯔꯤ ꯁꯥꯟꯅꯕꯁꯨ ꯅꯨꯡꯉꯥꯏꯔꯤꯁꯤꯦꯕꯨ ꯍꯥꯏꯕꯗꯤ ꯀꯝꯐꯣꯔꯇꯦꯕꯜ ꯑꯣꯏꯕ ꯍꯥꯏꯕ ꯑꯃ ꯂꯩꯗꯅ ꯑꯗꯨꯝ ꯃꯤꯁꯦ ꯈꯪꯅꯗꯕ ꯑꯣꯏꯔꯔꯁꯨ ꯋꯥꯔꯤ ꯁꯥꯟꯅꯕꯗ ꯑꯗꯨꯝ ꯈꯪꯕꯅꯦꯕ
ꯑꯦꯁ ꯑꯩꯕꯨꯗꯤ ꯈꯪꯉꯝꯃꯣꯏꯗ
ꯑꯦ ꯃꯤꯗꯣ ꯈꯪꯗ꯭ꯔꯁꯨ ꯋꯥꯔꯤ ꯁꯥꯟꯅꯕꯗ ꯑꯗꯨꯝ ꯀꯝꯐꯣꯔꯇꯦꯕꯜ ꯑꯣꯏꯕ ꯍꯥꯏꯕ ꯑꯃ ꯂꯩꯗꯅ ꯅꯨꯡꯉꯥꯏꯕ ꯍꯥꯏꯕ ꯑꯃ
ꯑꯩꯕꯨꯗꯤ ꯑꯗꯨꯃꯥꯏꯅ ꯇꯧꯕ꯭ꯔ ꯑꯗꯣ
ꯑꯗꯨꯝ ꯇꯧꯋꯦꯗ ꯅꯪꯉꯣꯟꯗꯁꯨ ꯑꯗꯨꯝ ꯍꯥꯏꯕꯗꯤ ꯏꯁꯥꯒꯤ ꯀꯦꯅꯩ ꯑꯩꯒꯤ ꯅꯦꯆꯔꯗꯣ ꯊꯣꯛꯄ ꯉꯝꯍꯜꯂꯦꯕ꯫
ꯑꯣ
ꯍꯥꯏꯕꯗꯤ ꯑꯁꯦꯡꯕ ꯑꯩꯁꯦ ꯀꯔ ꯀꯩꯅꯣ ꯌꯥꯝ ꯃꯤꯉꯣꯟꯗ ꯑꯦꯛꯁꯇ꯭ꯔꯣꯕꯔꯠꯀꯨꯝꯕ ꯑꯣꯏꯔꯝꯃꯒ ꯃꯤꯗꯨꯅ ꯋꯥ ꯉꯥꯡꯗꯕꯤ ꯇꯥꯏꯇ ꯇꯧꯔꯛꯑꯗꯤ ꯑꯩꯒꯤ ꯍꯣꯏ ꯑꯗꯨꯗ ꯑꯗꯨ ꯇꯧꯔꯝꯃꯗꯤ ꯑꯩꯒꯤ ꯍꯥꯟꯅꯒꯤ ꯂꯩꯔꯝꯕ ꯑꯩꯒꯤ ꯅꯦꯆꯔꯦꯜ ꯂꯣꯕꯛ ꯀꯔꯦꯛꯇꯔꯗꯨ ꯃꯥꯡꯉꯦꯗꯅ꯫
ꯑꯥ
ꯍꯁ
ꯑꯗꯨ ꯅꯪ ꯑꯦꯛꯁꯇ꯭ꯔꯣꯕꯥꯠ ꯇꯧꯕꯔꯥ ꯅꯠꯇ꯭ꯔꯒ ꯏꯟꯇ꯭ꯔꯣꯕꯥꯠ ꯇꯧꯕꯔꯥ ꯑꯗꯨꯗꯤ꯫
ꯑꯩꯗꯤ ꯑꯅꯤꯃꯛꯅꯦ꯫ ꯑꯦꯝ ꯕꯤꯚꯔ ꯑꯣꯏꯕꯅꯦꯕ ꯑꯩꯒꯤꯗꯤ ꯍꯣꯏ ꯃꯤ ꯃꯤ ꯊꯦꯡꯅꯕ ꯈꯨꯗꯤꯡꯗ ꯂꯩꯌꯦꯕ꯫
ꯑꯣ
ꯔꯨꯝ ꯑꯃꯗ ꯑꯅꯤꯃꯛ ꯑꯦꯛꯁꯇ꯭ꯔꯣꯕꯥꯔꯠ ꯑꯣꯏꯅ ꯂꯩꯔꯕ ꯑꯗꯨꯝ ꯅꯨꯡꯉꯥꯏꯔꯦ꯫ ꯏꯟꯗ꯭ꯔꯣꯕꯥ ꯑꯣꯏꯅ ꯂꯩꯔꯕ ꯉꯥꯡꯅꯗ꯭ꯔꯦ꯫
ꯑꯗꯨꯝ ꯏꯁꯥꯒꯤ ꯃꯤ ꯃꯤ ꯊꯦꯡꯅꯕꯗ ꯑꯣꯏꯌꯦꯕ ꯑꯩꯁꯦ ꯑꯗꯨꯝ꯫ ꯑꯃꯈꯛꯀꯤ ꯇꯥꯏꯞ ꯁꯥꯏꯗꯇ ꯆꯠꯇꯦꯕ ꯑꯩꯁꯦ꯫
ꯑꯗꯨꯗꯤ ꯑꯗꯨꯗꯤ ꯑꯦꯝ ꯕꯤ ꯄꯔꯠ ꯍꯥꯏꯕ ꯅꯠꯇ꯭ꯔꯣ꯫ ꯑꯗꯨ ꯋꯥꯍꯩ
ꯍꯣꯏ ꯍꯣꯏ ꯍꯣ ꯍꯣꯏ ꯑꯦꯝ ꯕꯤꯚꯔꯗꯥꯝꯕꯅꯤ꯫
ꯃꯌꯥꯏꯗ ꯂꯩꯕꯗꯨꯕꯨ ꯑꯗꯨꯝ ꯑꯦꯠꯖꯁ ꯇꯧꯕ ꯌꯥꯕꯗꯨꯀꯣ꯫
ꯎꯝ ꯑꯦꯗꯖꯁ ꯇꯧꯕ ꯌꯥꯕꯗꯣ꯫ ꯑꯗꯨꯅ ꯐꯕꯕꯨ ꯐꯩ ꯍꯥꯏꯔꯅ ꯈꯜꯂꯦ ꯑꯩꯗꯤ꯫
ꯍꯣꯏ ꯑꯗꯨꯅ ꯐꯔꯦ ꯍꯣꯏ ꯍꯥꯏꯕꯗꯤ ꯎꯝ ꯃꯤ ꯏꯟꯇ꯭ꯔꯣꯄꯥꯠ ꯇꯧꯕ ꯃꯤꯕꯨ ꯀꯩ ꯍꯥꯏꯗꯩꯔꯥ ꯑꯩꯈꯣꯏ ꯑꯦꯛꯁꯇ꯭ꯔꯣꯕꯔꯠ꯫ ꯇꯧꯔꯗꯤ ꯃꯣꯏꯕꯨ ꯑꯗꯨꯝ ꯋꯥ ꯅꯝꯐꯨꯗ ꯉꯥꯡꯍꯟꯕꯗꯨ ꯅꯨꯡꯉꯥꯏꯇꯦꯅ꯫
ꯍꯣꯏ ꯍꯣꯏ
ꯑꯗꯨꯃꯥꯏꯅ ꯇꯧꯋꯦꯀꯣ꯫
ꯑꯗꯨꯒꯨꯝꯕꯗꯤ ꯑꯣꯏꯌꯦꯗꯅ ꯑꯃꯔꯣꯝꯗꯅ ꯑꯃꯨꯛ ꯑꯦ ꯑꯦꯛꯁꯇ꯭ꯔꯣꯚꯔ ꯑꯣꯏꯔꯝꯕ ꯏꯟꯗ꯭ꯔꯣꯕꯔ ꯑꯣꯏꯔꯝꯕ ꯃꯤꯗꯣ ꯑꯦꯛꯁꯇ꯭ꯔꯣꯚꯔꯠ ꯃꯤ ꯑꯃꯗꯅ ꯑꯗꯨꯝ ꯂꯥꯛꯅꯔꯒ ꯇꯧꯔꯒ꯫ ꯑꯗꯨꯝ ꯅꯨꯡꯉꯥꯏ ꯅꯨꯡꯉꯥꯏꯍꯜꯂꯒ ꯐꯥꯎꯕꯁꯨ꯫ ꯁꯨ ꯂꯩꯕꯅꯦꯕꯀꯣ ꯑꯗꯨꯁꯨ ꯑꯃꯨꯛ ꯃꯤ ꯃꯤꯒꯤ ꯑꯣꯏꯌꯦꯅꯦ꯫
ꯑꯗꯨꯁꯨ ꯍꯣꯏ ꯍꯣꯏ ꯎꯝ ꯃꯤ ꯈꯔꯅ ꯑꯗꯨꯝ ꯀꯩ ꯍꯥꯏꯗꯩꯔ꯫ ꯎꯝ ꯋꯥ ꯉꯥꯡꯃꯜꯂꯗꯤꯒꯤ ꯃꯤ ꯈꯔ ꯏꯟꯇ꯭ꯔꯣꯄꯥꯠꯁꯤꯡꯅ ꯑꯁ꯫
ꯍꯣꯏ
ꯇꯥꯅꯤꯡꯗꯕꯒꯨꯝꯕ ꯃꯣꯏ ꯋꯥꯈꯜꯗ ꯂꯩꯅ꯫
ꯍꯣꯏ ꯍꯣꯏ ꯂꯩꯕꯅꯦ ꯑꯗꯨꯃꯥꯏꯅ ꯑꯗꯨꯒꯤ ꯔꯨꯝꯁꯦ ꯂꯣꯏ ꯏꯁꯇꯗꯤ ꯇꯧꯗꯕ ꯌꯥꯗꯦꯕ ꯃꯥꯅ ꯀꯃꯥꯏ ꯇꯧꯒꯦ ꯍꯥꯏꯔꯤꯁꯦ꯫
ꯍꯩ ꯍꯦ ꯍꯩ ꯍꯦ ꯊꯪꯁꯦ꯫
ꯑꯩꯔ ꯍꯩꯌꯦꯕ ꯂꯥꯏꯐ ꯑꯦꯛꯁꯄꯤꯔꯤꯌꯦꯟꯁꯅꯦ ꯍꯥꯏꯔꯁꯤꯅꯦ ꯁꯦ꯫
ꯑꯦꯛꯁꯄꯥꯔꯠ ꯍꯥꯏꯕ ꯑꯣꯏꯔꯦꯅ꯫
ꯀꯩꯅꯣꯒꯤꯗ ꯂꯥꯏꯐ ꯑꯦꯛꯁꯄꯤꯔꯤꯌꯦꯟꯁꯇ ꯀꯣꯆꯤꯡ ꯆꯠꯂꯁꯤꯔ ꯈꯪꯗꯦꯅ꯫ ꯍꯩ ꯌꯥꯏꯕꯩ꯫
ꯀꯥꯎꯟꯁꯤꯂꯤꯡ ꯄꯤꯕ ꯌꯥꯔꯦꯅꯪ꯫
ꯑꯦ
ꯀꯥꯎꯟꯁꯤꯜꯂꯔ ꯑꯣꯏꯕ ꯀꯥꯎꯟꯁꯤꯜꯂꯔ ꯑꯣꯏꯕ ꯌꯥꯔꯦ꯫
ꯎꯝ
ꯑꯗꯨꯗꯣ ꯍꯥꯏꯔꯒ ꯑꯩ ꯊꯝꯈ꯭ꯔꯒꯦ
ꯍꯥ
ꯊꯝꯈ꯭ꯔꯒꯦ ꯑꯩ
ꯑꯣ
ꯎꯝ ꯎꯝ